ꯇꯥꯕ꯭ꯔꯣ ꯑꯩꯒꯤ ꯈꯣꯟꯖꯦꯜ ꯑꯩꯒꯤ ꯈꯣꯟꯖꯦꯜꯁꯤ ꯇꯥꯕ꯭ꯔꯣ ꯀꯔꯤ ꯇꯧꯔꯝꯃꯤ ꯀꯔꯤ ꯇꯧꯔꯝꯃꯤꯅꯣ ꯍꯧꯖꯤꯛꯁꯦ
ꯆꯥꯛ ꯆꯥꯕ ꯂꯣꯏꯔꯒ ꯂꯩ
ꯑꯣ ꯀꯔꯤ ꯃꯊꯦꯜ ꯆꯥꯔꯒꯦ ꯑꯩꯁꯦ ꯑꯩꯁꯦ ꯀꯔꯝꯍꯥꯏꯅ ꯍꯥꯏꯒꯅꯤ ꯅꯨꯡꯗꯥꯡ ꯅꯨꯡꯗꯥꯡꯗꯤ ꯆꯥꯛꯁꯤ ꯇꯣꯛꯈ꯭ꯔꯦ ꯆꯥꯕ
ꯑꯣ
ꯍꯥꯏꯗꯤ ꯑꯩꯁꯨ ꯁꯨꯝ ꯐꯝꯂꯝꯃꯤꯅꯤ ꯕꯣꯟ ꯉꯥꯏꯅ ꯉꯥꯏꯅ ꯃꯇꯝ ꯂꯦꯟꯕ ꯍꯥꯏꯗꯨꯣꯏꯅꯤ ꯕꯣꯜ ꯕꯣꯜ ꯉꯥꯏꯅ ꯉꯥꯏꯅ ꯐꯝꯕ
ꯑꯣ ꯑꯣ ꯅꯊꯟꯗꯔꯣ
ꯏꯊꯟꯗꯅꯤ ꯍꯣꯏ
ꯂꯩꯕ ꯅꯨꯡꯉꯥꯏꯕ꯭ꯔꯣ
ꯏꯊꯟꯗ ꯂꯩꯕ
ꯍꯥ ꯍꯜꯂꯣ
ꯇꯥꯕ꯭ꯔꯣ ꯇꯥꯔꯕ꯭ꯔꯣ ꯑꯣ ꯏꯊꯟꯗ ꯂꯩꯕꯁꯨ ꯏꯊꯟꯗ ꯂꯩꯕꯁꯤꯅ ꯑꯣꯏꯅ ꯅꯨꯡꯉꯥꯏꯌꯦꯕ ꯑꯩꯒꯤꯗꯤ
ꯑꯣ ꯅꯣꯏ ꯅꯨꯄꯤꯗꯤ ꯂꯩꯇꯕ꯭ꯔꯣ
ꯄꯥꯈꯪꯅꯦꯍꯦ ꯄꯥꯈꯪꯅꯕꯨ ꯅꯨꯄꯤ ꯂꯩꯔꯒꯗꯤ ꯀꯃꯥꯏꯅ ꯇꯧꯒꯅꯤ
ꯎꯝ ꯄꯥꯈꯪ ꯑꯣꯏꯔꯁꯨ
ꯅꯨꯄꯤꯒ ꯋꯥꯔꯤ ꯁꯅꯦꯕꯁꯦ ꯇꯜꯂꯤꯅꯤꯍꯦ
ꯍꯥ
ꯅꯨꯄꯤꯗ ꯋꯥꯔꯤ ꯁꯥꯟꯅꯕꯁꯦ ꯍꯩꯇꯦꯅꯦꯍꯦꯛ ꯑꯩꯈꯣꯏꯁꯦ
ꯑꯩꯁꯨ ꯅꯨꯄꯥꯒ ꯋꯥꯔꯤ ꯁꯥꯟꯅꯕ ꯍꯩꯇꯦꯗ
ꯅꯨꯄꯤꯒ ꯀꯔꯝ ꯍꯥꯏꯅ ꯋꯥꯔꯤ ꯁꯥꯟꯅꯒꯅꯤ ꯍꯥꯏꯕꯁꯤ ꯇꯨꯏꯁꯟ ꯀꯣꯆꯤꯡ ꯇꯧꯕꯁꯨ ꯌꯥꯗꯕ ꯒꯨꯒꯜꯗ ꯊꯤꯕꯁꯨ ꯐꯪꯗꯕꯅꯤꯅꯀꯣ ꯅꯨꯄꯤꯒ ꯋꯥꯔꯤ ꯀꯔꯝꯃꯥꯏꯅ ꯁꯥꯒꯅꯤ ꯍꯥꯏꯕꯁꯦ
ꯎꯄꯥꯏ ꯂꯩꯇꯦꯅꯦ ꯅꯪ ꯊꯣꯛꯄꯗꯣ ꯑꯗꯨꯝ ꯄꯉꯥꯡꯗ ꯉꯥꯡꯉꯨ
ꯑꯗꯨꯒꯤ ꯍꯥꯏꯗꯤ ꯁꯤꯒꯨꯝꯕ ꯅꯣꯔꯃꯦꯜꯗ ꯋꯥꯔꯤ ꯁꯥꯁꯩ ꯍꯥꯏꯔꯒꯗꯤ ꯑꯗꯨꯝ ꯉꯥꯡꯒꯅꯦꯕꯀꯣ ꯑꯩꯈꯣꯏꯁꯦ ꯅꯨꯄꯤ ꯑꯗꯨꯒ ꯅꯨꯄꯤ ꯑꯃꯁꯤ ꯄ꯭ꯔꯣꯄꯣꯁ ꯇꯧꯔꯒ ꯀꯃꯥꯏꯅ ꯃꯥꯁꯤ ꯌꯥꯍꯟꯒꯅꯤ ꯀꯥꯏꯕꯈꯣꯏꯁꯤꯗꯦꯈꯣꯏ
ꯍꯜꯂꯣ ꯅꯃꯒ ꯍꯗꯗ꯭ꯔꯦ
ꯑ ꯇꯔꯥꯕ꯭ꯔꯣ ꯍ ꯏꯇꯦ
ꯇꯥꯔꯦ ꯃꯨ ꯇꯥꯔꯦ ꯀꯩꯒꯤꯅꯣ
ꯑꯣ ꯑꯩꯒꯤ ꯐꯣꯟꯁꯤ
ꯑꯥ ꯍꯜꯂꯣ ꯀꯗ꯭ꯔꯦ
ꯑꯔꯕꯣ
ꯇꯥꯏꯌꯦ ꯇꯥꯏꯌꯦ
ꯑꯩꯒꯤ ꯐꯣꯟꯁꯤ ꯄꯦꯔꯥ ꯑꯃ ꯇꯥꯕ꯭ꯔꯣ ꯑꯩꯅ ꯅꯪꯒꯤ ꯈꯣꯟꯖꯦꯜꯗꯤ ꯐꯖꯅ ꯇꯥꯏ ꯅꯪ ꯀꯣꯟꯖꯦꯜꯗꯤ ꯇꯌꯦ
ꯇꯥꯏꯌꯦ ꯇꯥꯏꯌꯦ ꯑꯁꯨ ꯇꯥꯏꯌꯦ
ꯅꯪꯒꯤ ꯅꯦꯠꯋꯛꯁꯤ ꯈꯔ ꯅꯨꯡꯉꯥꯏꯇꯕ ꯃꯥꯜꯂꯤꯅꯦ
ꯅꯪ ꯏ ꯃꯥꯂꯦ
ꯑꯩꯒꯤ ꯑꯣꯏꯕ ꯖꯥꯠꯂ ꯅꯪꯒꯦ
ꯍꯂꯦꯕ
ꯈꯪꯗ꯭ꯔꯦ ꯑꯗꯨꯝ ꯌꯥꯅ ꯌꯥꯅꯕ ꯍꯥꯏꯕꯗꯨ ꯇꯥꯔꯦ ꯇꯥꯕꯨ ꯅꯠꯇ꯭ꯔ ꯍ
ꯑ ꯍꯣꯏ
ꯑꯩꯒꯤ ꯃꯥꯡꯗ ꯍꯣꯏ ꯍꯣꯏ ꯇꯥꯔꯅꯤ ꯑꯩꯒꯤ ꯃꯥꯡꯗ ꯏꯁꯤꯡ ꯒꯤꯂꯥꯁ ꯑꯃꯁꯨ ꯐꯖꯅ ꯊꯝꯃꯕꯀꯣ ꯇꯥꯏꯀꯣ ꯑꯗꯨ ꯑꯗꯨ ꯑꯗꯨꯝ
ꯇꯥꯏꯌꯦ
ꯅꯨꯡꯊꯤꯤꯟ ꯆꯨꯞꯄ ꯋꯥꯔꯤ ꯂꯤꯌ ꯍꯥꯏꯔꯁꯨ ꯂꯤꯕ ꯉꯝꯒꯨꯅꯦꯕ ꯑꯗꯨꯝ ꯅꯣꯏꯅꯁꯨ ꯇꯥꯕ ꯃꯤꯅꯦꯁꯨꯣ ꯇꯥꯏ ꯈꯣꯠꯂꯦ ꯍꯦꯛ ꯈꯨꯝꯕꯤꯔꯛꯄꯀꯣ ꯑꯗꯨ
ꯑꯥ
ꯑꯗꯨꯝ ꯕꯁꯟ ꯄꯤꯌꯨ ꯍꯥꯏꯔꯗꯤ ꯑꯗꯨꯝ ꯄꯤꯕ ꯉꯝꯃꯦꯕ ꯑꯗꯨꯒ ꯁꯤ ꯅꯨꯄꯤꯁꯤ ꯅꯨꯡꯁꯤ ꯄꯥꯝꯃꯤ ꯅꯪꯅ ꯑꯝꯇ ꯊꯦꯝꯃꯒ ꯀꯣꯏꯔꯣ ꯍꯥꯏꯔꯕ ꯑꯗꯨꯒꯕ ꯑꯩ ꯍꯩꯇ꯭ꯔꯦꯀꯣ
ꯑꯩ ꯇꯝꯕꯤꯌꯔꯣ
ꯌꯥꯏꯅꯦ
ꯇꯝꯕꯤꯌꯨꯔ ꯑꯩ ꯀꯃꯥꯏꯅ ꯇꯝꯅꯤ ꯑꯩ ꯑꯩꯅꯥꯛꯇ ꯂꯩꯔꯨꯗꯤ ꯁꯨꯃꯥꯏꯅ ꯇꯧꯔꯣ ꯁꯨꯃꯥꯏꯅ ꯍꯥꯏꯔꯣ ꯍꯥꯏꯅ ꯑꯗꯨꯝ ꯇꯕ ꯌꯥꯕ ꯍꯧꯖꯤꯛꯇꯤ ꯏꯅꯥꯀ ꯂꯩꯇꯕꯅꯤꯅ
ꯑꯗꯣ ꯍꯧꯖꯤꯛꯀꯥꯟꯁꯤꯗꯤ ꯏꯟꯇꯔꯅꯦꯠꯀꯤ ꯖꯨꯛꯅꯤꯅ ꯏꯟꯇꯔꯅꯦꯠꯀꯤ ꯃꯇꯥꯡꯅꯤꯅꯀꯣ ꯑꯗꯨꯝ ꯚꯗꯤꯑꯣ ꯀꯣꯜ ꯖ ꯚꯤꯗꯤꯑꯣ ꯀꯣꯜꯗꯁꯨ ꯇꯧꯕ ꯌꯥꯏ ꯑꯥ ꯅꯅꯥꯛꯇ ꯂꯩꯕꯗ ꯈꯛꯇꯁꯨ ꯇꯝꯕ ꯇꯝꯒꯅꯤ ꯍꯥꯏꯕ ꯂꯩꯇꯦꯕ ꯍꯧꯖꯤꯛꯀꯥꯟꯗꯤ ꯑꯦ ꯅꯨꯄꯤꯗꯨꯅ ꯁꯨꯃꯥꯏꯅ ꯍꯥꯏꯔꯛꯑꯏꯅꯦ ꯀꯃꯥꯏꯅ ꯇꯧꯕ ꯍꯥꯏꯅ ꯑꯗꯨꯝ ꯗꯤꯁꯀꯁ ꯇꯧꯕ ꯌꯥꯏꯗꯅ ꯀꯣ
ꯍꯣꯏ ꯍꯣꯏ ꯌꯥꯕꯕꯨꯗꯤ ꯌꯥꯕ ꯏꯅꯥꯛ ꯂꯩꯔꯗꯤ ꯍꯦꯟꯅ ꯇꯥꯛꯄꯗꯨꯣ ꯅꯨꯡꯉꯥꯏꯒꯗꯧꯕ
ꯂꯥꯁꯇ ꯅꯪꯅ ꯇꯥꯛꯄꯗꯣ ꯌꯥꯔꯤꯁꯤꯗꯤ ꯁꯨꯛꯌꯥ ꯌꯥꯔꯛꯇꯕ ꯂꯥꯁꯇ ꯅꯪ ꯃꯇꯝ ꯃꯥꯡꯅꯕꯅꯦꯗ ꯑꯩꯒ ꯑꯣꯏꯅ ꯇꯧꯔꯁꯤꯔꯒ ꯑꯩꯅ ꯇꯧꯔꯛ ꯀꯗꯧꯒ ꯃꯥꯟꯁꯤꯜꯂꯛꯏꯅꯤ
ꯌꯥꯗ꯭ꯔꯒꯗꯤ ꯑꯗꯨꯝ ꯍꯥꯏꯔꯛꯇꯦꯔ ꯈꯪꯗꯦꯗ
ꯍꯥꯏꯗꯤ ꯀꯔꯤ ꯅꯪꯁꯨ ꯃꯗꯨ ꯅꯨꯄꯤꯗꯨꯣ ꯅꯪ ꯊꯦꯡꯕ ꯑꯗꯨꯗ ꯁꯨꯛꯌꯥ ꯌꯥꯗ꯭ꯔꯕꯅꯤꯅ ꯀꯔꯤ ꯑꯩ ꯍꯥꯏꯔꯣ ꯂꯩꯁꯥꯕꯤꯅꯤ ꯀꯥꯏꯅ ꯍꯥ ꯍꯦꯔꯣ ꯂꯩ ꯁꯕꯤꯅꯦ ꯀꯔꯤ ꯑꯩ ꯑꯣꯏꯅ ꯎꯝ ꯅꯌꯨꯝꯗ ꯄꯨꯔꯒ ꯆꯠꯈ꯭ꯔꯣ ꯀ ꯍꯥꯏꯔꯛꯑꯗꯤ ꯍꯥꯠ ꯀꯥꯏꯅꯅꯤꯕ‌ꯣ
ꯑꯗꯨꯃꯥꯏꯅꯁꯨ ꯍꯥꯏꯕ ꯌꯥꯏ ꯅꯨꯄꯤ ꯀꯣꯏꯕ ꯍꯩꯇ꯭ꯔꯗꯤ
ꯑꯗꯨꯅ‌ꯦ ꯑꯗꯨꯁꯨ ꯑꯃꯨꯛꯀ ꯌꯥꯔꯛꯑꯣꯏꯗꯣꯏꯅꯤ ꯅꯪꯒꯤꯗꯤ ꯑꯃ ꯂꯩꯔꯝꯒꯗꯧꯕꯅꯤꯅ
ꯑꯩꯁꯨ ꯂꯩꯇꯦꯅꯦ ꯀꯟꯅ ꯊꯤꯔꯤ ꯅꯪꯁꯨ ꯈꯔ ꯐꯖꯕ ꯊꯤꯕꯤꯔꯣꯅꯦ ꯃꯁꯥ ꯈꯔ ꯐꯖꯕ ꯈꯔ ꯑꯗꯨꯗꯤ ꯏꯕꯥꯅꯤ ꯆꯥꯅꯔꯦ
ꯏꯕꯥꯅꯤ ꯑꯣꯏꯅ ꯇꯧꯔꯁꯤꯔꯣ ꯑꯗꯨꯗꯤ ꯍꯌꯦꯡ ꯑꯌꯨꯛꯇꯒꯤ ꯑꯩ ꯋꯥꯆꯞꯇꯒꯤ ꯆꯥꯔꯠ ꯇꯧꯕ ꯍꯧꯕ ꯇꯥꯔꯦꯅꯦ
ꯍꯣꯏ ꯍꯣꯏ ꯌꯥꯏ ꯌꯥꯏ
ꯑꯩꯗꯤ ꯑꯗꯨꯝ ꯁꯛ ꯎꯅꯗꯦ ꯍꯥꯏꯔꯁꯨ ꯋꯥꯟ ꯗꯦꯗꯤ ꯑꯗꯨꯝ ꯎꯅꯕꯒꯤ ꯆꯥꯟꯁ ꯐꯪꯒꯅꯤꯗꯅꯀꯣ ꯀꯥꯏ
ꯍꯣꯏ ꯁꯛ ꯎꯅꯥꯕꯗꯤ ꯇꯜꯂꯦ ꯐꯣꯟꯗ ꯅꯨꯡꯁꯤꯅꯥꯕꯗꯤ ꯌꯥꯏ
ꯑꯗꯨꯗꯤ ꯀ ꯀ꯭ꯔꯝ ꯃꯥꯏ ꯇꯧꯕ ꯁ ꯐꯣꯟꯗ ꯈꯛꯇ ꯋꯥꯔꯤ ꯁꯥꯟꯅꯔꯗꯤ ꯅꯪ ꯎꯝ ꯑꯗꯨꯁꯨ ꯌꯥꯏꯅꯦ ꯇꯥꯏꯝ ꯄꯥꯁꯁꯨ
ꯑꯥ ꯑꯗꯨꯅ ꯍꯦꯟꯅ ꯅꯨꯡꯉꯥꯏꯕꯅꯦ ꯍ‌ꯦꯛ ꯐꯖꯅ ꯑꯥ
ꯅꯪꯁꯨ ꯍꯩꯇꯦ ꯍꯥꯏꯕꯅꯤꯅ ꯑꯩꯁꯨ ꯍꯩꯇꯦ ꯍꯥꯏꯕꯅꯤꯅ ꯈꯔ ꯑꯦꯛꯁꯄꯤꯔꯤꯟ ꯑꯣꯏꯕ ꯃꯇꯝꯗ ꯑꯄꯥꯝ ꯑꯄꯥꯝꯕꯗ ꯑꯗꯨꯝ ꯀꯔꯤ ꯍꯥꯏꯒꯅꯤ ꯑꯃ ꯀꯣꯛ ꯑꯗꯨꯝ ꯈꯜꯂꯒ ꯑꯗꯨꯝ ꯋꯥꯔꯤ ꯁꯥꯟꯅꯔꯒ ꯊꯦꯝꯃꯒ ꯂꯧꯕ ꯌꯥꯏꯗꯅꯀꯣ
ꯍꯣꯏ ꯍꯧꯖꯤꯛ ꯏꯕꯥꯅꯤ ꯇꯥꯏꯝ ꯄꯥꯁꯀꯤ ꯇꯧꯔꯁꯦꯕ
ꯍꯣꯏ ꯅꯪꯅꯁꯨ ꯅꯪꯒꯤꯗꯃꯛꯇ ꯅꯪꯅ ꯀꯔꯝ ꯍꯥꯏꯅ ꯄꯥꯈꯪꯅ ꯐꯖꯕꯕꯁꯤꯗ ꯉꯥꯡꯒꯅꯤ ꯀꯥꯏꯅ ꯇꯝꯒꯗꯧꯕ ꯑꯩꯁꯨ ꯅꯪꯉꯣꯟꯗ ꯁꯤ ꯍꯥꯏꯔꯛꯑꯕꯗꯤ ꯃꯥꯗꯨ ꯍꯥꯏ ꯏꯪꯒꯤꯠ ꯑꯃ ꯇꯧꯔꯛꯄꯅꯦ ꯀꯥꯏꯅ ꯑꯗꯨꯝ ꯈꯟꯅꯔꯒ ꯏꯕꯥꯅꯤꯗꯣ ꯑꯗꯨꯝ ꯇꯥꯏꯝ ꯄꯥꯁ ꯇꯧꯔꯒ ꯑꯗꯨꯝ ꯌꯥꯗ ꯌꯥꯗ꯭ꯔꯒ ꯏꯕꯥꯅꯤ ꯑꯗꯨꯝ ꯄꯥꯔꯃꯤꯅꯦꯜ ꯇꯥꯍꯜꯂꯒ ꯂꯣꯏꯔꯦ ꯀꯔꯤ ꯍꯥ ꯑꯗꯨꯕꯨꯗꯤ
ꯍꯣꯏꯅꯦ ꯑꯥ ꯑꯗꯨꯕꯨꯗꯤ ꯌꯥꯝ ꯂꯥꯏꯕꯅꯦ
ꯎꯝ ꯑꯇꯣꯝꯕꯤ ꯑꯇꯣꯝꯕꯤ ꯑꯣꯏꯌꯣ ꯍꯥꯏꯕꯁꯨ ꯅꯠꯇꯦ ꯍꯥ
ꯍꯣꯏ
ꯑꯐꯕ ꯋꯥꯅ‌ꯦ ꯅꯪ ꯉꯥꯡꯉꯤꯗꯨ
ꯂꯥꯁꯇ ꯅꯪꯒꯤ ꯍꯦꯔꯣꯅ ꯑꯃꯨꯛꯀ ꯂꯣꯟꯅ ꯇꯥꯔꯝꯗꯅ ꯎꯝ ꯆꯩ ꯄꯥꯏꯔꯒ ꯇꯥꯟꯅꯔꯛꯇꯅꯅꯦ
ꯍ‌ꯦꯔꯣ ꯂꯩꯇꯕꯒꯤ ꯉꯥꯡꯉꯤꯅꯦ ꯀꯩꯅꯣ
ꯑꯗ‌ꯣ ꯍꯧꯖꯤꯛꯀꯥꯟꯒꯤ ꯅꯨꯄꯤꯁꯤꯡꯁꯦ ꯍꯦꯔꯣ ꯂꯩꯇꯦ ꯂꯩꯇꯦ ꯍꯥꯏꯔꯒ ꯐꯥꯟꯗ ꯐꯝꯕꯣ ꯀ꯭ꯌꯨꯗ ꯂꯦꯞꯅꯔꯒ ꯐꯥꯟꯗ ꯐꯝꯕ ꯆꯧꯀꯤꯗ ꯐꯝꯕ ꯃꯣꯔꯥꯗ ꯐꯝꯕ ꯐꯛ ꯊꯥꯔꯒ ꯐꯝꯕ ꯕꯣꯔꯥ ꯊꯥꯔ ꯊꯝ ꯃꯌꯥꯝ ꯂꯩꯅꯩꯗ ꯑꯩꯗꯤ
ꯃꯌꯥꯝꯕꯨꯗꯤ ꯂꯩꯔꯝꯒꯅꯤ ꯑꯗꯨꯕꯨ ꯑꯩꯗꯤ ꯌꯥꯎꯗꯦ ꯑꯗꯨ ꯃꯌꯥꯝ ꯃꯔꯛꯇꯨꯗ
ꯑꯗꯣ ꯑꯍꯟꯁꯤꯡꯅ ꯍꯥꯏꯅꯕ ꯑꯍꯟꯁꯤꯡꯅ ꯍꯥꯏꯅꯕ ꯑꯃꯗꯤ ꯂꯩꯌꯦꯕꯀꯣ ꯑꯩꯗꯤ ꯆꯐꯨ ꯇꯨꯃꯤꯟꯅ ꯂꯩꯕ ꯍꯧꯗꯣꯡꯅ ꯆꯐꯨ ꯊꯨꯒꯥꯏꯌꯦ ꯀꯥ ꯍꯥꯏꯕꯁꯦ
ꯑꯁ
ꯍꯥꯏꯗꯤ ꯍꯧꯗꯣꯡꯁꯤ ꯑꯦ ꯇꯨꯃꯤꯟꯅ ꯂꯩꯌꯦꯗ ꯂꯩꯌꯦꯗ ꯍꯥꯏꯔꯒ ꯂꯥꯁꯇ ꯉꯥꯔꯤ ꯉꯥꯔꯤ ꯍꯥꯞꯄꯒꯤ ꯆꯐꯨꯗꯨꯣ ꯊꯨꯒꯥꯏꯔꯒ ꯆꯥꯊꯣꯛꯑꯦ ꯍꯥꯏꯕꯒꯤ ꯏꯁꯇꯥꯏꯜꯗ ꯀꯣ
ꯎꯝ ꯎꯝ ꯈꯪꯗ꯭ꯔꯦꯗ ꯅꯪ ꯋꯥ ꯉꯥꯡꯕ ꯌꯥꯝ ꯍꯩ
ꯑꯩꯅ ꯍꯥꯏꯕꯗꯨꯗꯤ ꯂꯩꯁꯥꯕꯤ ꯑꯃ ꯊꯦꯝꯕꯒꯤ ꯉꯥꯡꯕꯗꯤ ꯑꯩ ꯍꯩꯇꯦ ꯁꯨꯝꯅ ꯇꯥꯏꯝ ꯄꯥꯁꯀꯤꯗꯃꯛꯇ ꯉꯥꯡꯕꯗꯤ ꯑꯩꯒꯤ ꯃꯥꯡꯗ ꯏꯁꯤꯡ ꯒꯤꯂꯥꯁ ꯑꯃ ꯊꯝꯕꯤꯔꯒ ꯏꯁꯤꯡꯗꯣ ꯊꯛ ꯊꯛꯅ ꯑꯗꯨꯝ ꯅꯨ ꯅꯨꯃꯤꯠ ꯆꯨꯞꯄ ꯉꯁꯤ ꯅꯣꯡꯉꯥꯟꯁꯤ ꯍꯥꯏꯔ ꯁꯨ ꯑꯩ ꯉꯝꯒꯅꯤ ꯑꯗꯨꯝ ꯉꯥꯡꯕ ꯅꯪꯅꯁꯨ ꯑꯗꯨꯝ ꯃꯔꯛ ꯃꯔꯛ ꯈꯨꯝꯕꯤꯕ
ꯑꯣ ꯑꯗꯨꯗꯤ ꯎꯅꯁꯦꯔꯣ ꯎꯅꯔꯒ ꯒ꯭ꯂꯥꯁꯇ ꯏꯁꯤꯡ ꯍꯥꯞꯄꯒ ꯋꯥꯔꯤ ꯁꯥꯟꯅꯁꯤꯔꯣꯕ ꯅꯨꯃꯤꯠ ꯆꯨꯞ
ꯌꯥꯏ ꯑꯗꯨꯁꯨ ꯍꯣꯇꯦꯜ ꯑꯃꯗ ꯐꯝꯕ ꯑꯗꯨꯝ ꯑꯗꯨꯝ ꯍꯣꯇꯦꯜ ꯑꯃꯗ ꯐꯝꯕ ꯕꯣꯔꯥ ꯆꯥꯅ ꯆꯥꯅ ꯅꯣꯏ ꯌꯨꯝꯗ ꯂ‌ ꯂꯣꯀꯦꯁꯟ ꯍꯥꯏꯔꯛꯑꯣ ꯂꯣꯀꯦꯁꯟ ꯊꯥꯔꯛꯑꯣ ꯑꯗꯨꯒꯤ ꯑꯩꯒꯤ ꯀꯩꯅꯣꯗ ꯄ꯭ꯔꯥꯏꯚꯦꯠ ꯅꯝꯕꯔꯗ ꯑꯗꯨꯗ ꯑꯩ ꯑꯩ ꯂꯥꯛꯑꯒ ꯁꯥꯒꯦ ꯑꯗꯨ ꯅꯣꯏ ꯅꯕꯨꯡꯀꯥ ꯂꯩꯇ꯭ꯔꯣ
ꯏꯕꯨꯡꯨꯡꯁꯨ ꯂꯩ ꯏꯅꯥꯎꯁꯨ ꯂꯩ ꯏ ꯏꯆꯦꯁꯨ ꯂꯩ ꯃꯌꯥꯝ ꯂꯩ ꯀꯩꯅꯣ ꯑꯗꯨ ꯑꯗꯨ ꯑꯣꯏꯔꯁꯨ ꯀꯔꯤꯝ ꯍꯥꯏꯔꯣꯏꯗ ꯆꯨꯝꯅ ꯁꯨꯝ ꯋꯥꯔꯤ ꯁꯥꯅꯤꯡꯉꯥꯏ ꯂꯥꯛꯄꯅꯤ ꯍꯥꯏꯔꯗꯤ
ꯂꯥꯁꯇ ꯅꯆꯦ ꯈꯣꯏꯅ ꯑꯃꯨꯛ ꯑꯩꯉꯣꯟꯗ ꯑꯃꯨꯛꯀ ꯀꯦꯜꯂꯛꯇꯅꯅꯦ ꯁꯛ ꯐꯖꯔꯨꯕ ꯑꯩꯒꯤ ꯏꯔꯥꯟꯅꯤ ꯀ ꯍꯥꯏꯅꯤꯅꯦ
ꯈꯪꯗ꯭ꯔꯦꯗ ꯑꯗꯨꯃꯥꯏꯅ ꯇꯧꯔꯗꯤ ꯑꯗꯨꯃꯥꯏꯅ ꯇꯧꯔꯗꯤ ꯏꯇꯩ ꯇꯥꯥꯔꯦꯗꯅ ꯑꯃꯨꯛ ꯏꯇꯩ ꯑꯣꯏꯈ꯭ꯔꯅꯤꯗꯅ
ꯍꯣꯏꯅꯦ ꯃꯅꯥꯎꯅꯨꯄꯤ ꯎꯅꯕ ꯂꯥꯛꯑꯒ ꯃꯆꯦ ꯑꯣꯏꯅ ꯄꯨꯔ ꯂꯥꯛꯏ ꯀꯥ ꯍꯥꯏꯅꯔꯗꯤ ꯑꯁ ꯂꯩꯀꯥꯏ ꯃꯌꯥꯝꯅ ꯅꯣꯛꯅꯅꯤꯕ
ꯑꯗꯨꯁꯨ ꯑꯐꯕ ꯋꯥꯅꯤ
ꯍꯣꯏ ꯅꯪꯁꯦ ꯇꯝꯄꯥꯛꯀꯤ ꯃꯤ ꯃꯥꯂꯅꯦ
ꯑꯩꯔꯣ ꯆꯤꯡꯉ ꯃꯤꯅꯤ
ꯆꯤꯡꯒꯤ ꯃꯤꯗꯤ ꯑꯣꯏꯗꯦ ꯅꯪꯒꯤ ꯋꯥ ꯈꯨꯡꯒꯥꯡꯗ ꯇꯝꯄꯥꯛꯇ ꯂꯩꯕ ꯃꯤ ꯃꯥꯜꯂꯦꯕ
ꯀꯝ ꯄꯥꯇ ꯅꯠꯇꯦ ꯊꯤ ꯃꯅꯦ ꯌꯦ ꯅꯪꯤ ꯏꯦ ꯃꯤꯔꯗ ꯄꯥꯒꯦ ꯃꯤꯔ
ꯑꯩꯗꯤ ꯇꯝꯄꯥꯛꯇꯀꯤ ꯃꯤꯅꯦ
ꯑꯣ ꯑꯩꯤꯡꯗ
ꯑꯗꯨꯗ ꯅꯪꯅ ꯃꯅꯤꯄꯨꯔꯤ ꯉꯥꯡꯕꯁꯤ ꯁꯦꯡꯅ ꯉꯥꯡꯕꯁꯤꯗꯀꯣ ꯍꯥꯏꯗꯤ
ꯑꯣ
ꯏꯆꯦꯒꯤ ꯅꯨꯄꯥꯁꯤꯗ ꯁꯨꯃꯥꯏꯅ ꯀꯧꯒꯅꯤ ꯈꯣꯠꯀꯅꯤ ꯀꯥꯏꯅ ꯁꯦꯡꯅ ꯍꯥꯏꯔꯛ ꯑꯗꯨꯗ ꯅꯪꯁꯦ ꯇꯝꯄꯥꯛꯇ ꯇꯝꯄꯥꯛꯇ ꯆꯥꯎꯔꯛꯄꯒ ꯂꯩꯔꯛꯄ ꯑꯗꯨꯝ ꯍꯧꯔꯛꯄ ꯃꯤꯔ ꯍꯥꯏꯕ ꯆꯤꯡ
ꯅꯠꯇꯦꯗ ꯆꯤꯡꯗ ꯑꯗꯨꯝ ꯍꯧꯔꯛꯑꯦꯗ
ꯑꯣ ꯑꯗꯨ ꯑꯣꯏꯔꯁꯨ ꯆꯤꯡꯗ ꯍꯧꯖꯤꯛꯇꯤ ꯇꯝꯄꯥꯛꯇ ꯂꯩꯕ꯭ꯔꯣ
ꯍꯧꯖꯤꯛꯇꯤ ꯍꯣꯏ
ꯑꯗꯨꯒꯤꯅꯤꯅꯦ ꯅꯪꯅ ꯃꯅꯤꯄꯨꯔꯤ ꯑꯩꯈꯣꯏꯗꯤ ꯑꯩꯅ ꯒ꯭ꯌꯥꯟ ꯍꯦꯛ ꯇꯥꯔꯛꯄꯗ ꯑꯗꯨꯝ ꯇꯝꯄꯥꯛꯇ ꯂꯩꯔꯛꯈ꯭ꯔꯦꯗ
ꯑꯣ
ꯑꯗꯨ ꯆ ꯆꯤꯡꯗꯁꯨ ꯑꯩꯈꯣꯏꯒꯤ ꯃꯔꯤ ꯑꯩꯈꯣꯏꯗꯤ ꯂꯩꯌꯦꯗꯤ ꯍꯥꯏ ꯑꯗꯨ ꯈ꯭ꯔꯤꯁꯃꯥꯁ ꯃꯇꯝꯒꯨꯝꯕꯗꯤ ꯑꯗꯨꯝ ꯆꯠꯂꯦ ꯑꯗꯨ ꯑꯗꯨꯝ ꯇꯝꯄꯥꯛꯇ ꯑꯗꯨꯝ ꯂꯩ
ꯅꯪꯁꯨ ꯈ꯭ꯔꯤꯁꯇꯤꯌꯥꯟ ꯔꯣ
ꯃꯥꯅꯦ
ꯑꯣ ꯃꯥꯅꯔꯥꯗꯨꯗꯤ ꯑꯦꯁ
ꯍ
ꯃꯥꯅꯌꯦꯕ
ꯍꯍꯣꯏ
ꯈ꯭ꯔꯁꯃꯥꯁꯇ ꯂꯥꯑꯣ ꯆꯤꯡꯗ ꯈ꯭ꯔꯤꯁꯃꯥꯁꯇ ꯂꯥꯑꯣ ꯀꯦꯁꯟ ꯐꯔ ꯀꯦ
ꯌꯥꯏꯅꯦ ꯑꯗꯨꯒꯨꯝ ꯏꯟꯚꯥꯏꯠ ꯇꯧꯔꯛꯑꯗꯤ ꯂꯥꯛꯀꯗꯧꯕꯅꯤꯅ ꯏꯟꯚꯥꯏꯠ ꯇ ꯕꯤꯗ
ꯅꯪꯒꯤꯦ ꯀꯔꯤ ꯇ꯭ꯔꯥ ꯎ
ꯑꯩꯔꯣ ꯑꯩꯗꯤ
ꯌꯥꯔ ꯌꯥꯔ
ꯀꯩꯅꯣ
ꯁꯣꯏ ꯈꯈꯤꯕ ꯍꯥꯏ ꯆꯎꯁꯤ ꯀꯗꯨ
ꯌꯥꯝ ꯅ ꯎꯅꯤꯡꯉꯤꯅꯦ
ꯅꯧꯁꯤꯦ ꯅꯎꯁꯤꯦ ꯌꯥꯝꯗꯅꯤ
ꯀꯩꯅꯣꯝꯃ ꯍꯪꯒꯦ ꯅꯪꯉꯣꯟꯗ
ꯅ ꯅꯪꯁꯨ ꯍꯥꯏꯔꯛꯅꯤꯉꯥꯏ ꯇꯧꯋꯤꯅꯦ